ꯑ ꯇ ꯍꯦ
ꯁ ꯍꯅꯤꯔ
ꯀꯩꯅꯣ
ꯒꯦꯝ ꯁꯥꯟꯅꯔꯨꯏꯔꯕ
ꯎꯝ
ꯌꯥꯝ ꯈ
ꯎꯝ ꯄꯁꯥꯅꯦꯁ ꯁꯗꯔꯛꯄ ꯂꯒꯗ
ꯗꯗꯨ ꯈꯔꯣ
ꯐꯠꯇꯦ ꯊꯥꯡꯪꯗ ꯇ
ꯃꯈꯣꯀꯣ ꯏꯁꯤꯡ ꯑꯝ ꯊꯧꯋꯦ
ꯌꯥꯗꯣꯏ ꯅꯪ ꯅꯪꯅ ꯄꯥꯝꯃꯁꯨ ꯑꯩꯅ ꯊꯛꯄ ꯌꯥꯔꯣꯏ ꯅꯪ ꯀꯦꯕ
ꯍꯣ ꯇꯖꯤ
ꯄꯨꯒꯂ
ꯆꯜ ꯂꯥꯎꯅ
ꯆꯂꯑꯣ ꯍꯥꯏ ꯇꯣ ꯀꯔꯤ ꯅ ꯊꯥꯏꯗ
ꯎꯝ ꯍꯥꯎ
ꯏꯁꯤꯡ ꯍꯥꯎꯕ꯭ꯔꯅꯦ ꯎ ꯀꯩꯒꯤꯅꯣ ꯇꯣꯟ ꯐꯨꯒꯤ ꯅꯥꯇꯣꯟ ꯐꯨꯜꯂꯏꯁꯤꯡ ꯍꯥꯎꯔꯤꯕ ꯑꯦ
ꯎꯝ ꯁꯨ ꯐꯣꯟꯟꯂꯣ
ꯀꯩ ꯋꯥꯔꯤ ꯀꯩꯅꯣꯗꯅ ꯅꯪ ꯍꯥꯏꯅꯤꯡ ꯑꯗꯨꯝ ꯀꯔꯤ ꯅꯁꯨꯅ ꯇꯣ ꯐꯂꯦꯜ ꯂꯣ ꯑꯗꯨꯦꯁꯤ ꯑ ꯇ ꯀꯃꯥꯏ ꯐꯨꯂ ꯋꯥ ꯎꯝ ꯑꯗꯨꯗꯤ ꯅꯥ ꯇ ꯑꯗꯨꯗꯤ ꯀꯩꯅꯣ ꯇꯧꯇꯥꯥꯔꯦ
ꯊ ꯀ
ꯅꯥꯇꯣꯟꯁꯦ ꯑꯥ ꯌꯣꯟꯅ ꯊꯨꯒꯥꯏꯔꯒ ꯐꯨꯜꯍꯟ ꯇꯥꯔꯦ ꯀꯩꯒꯤꯅꯣ ꯑꯗꯣ ꯀꯩ ꯀꯥꯟꯅꯗꯅ ꯐꯨꯜꯍꯜꯂꯛꯀꯦ ꯀꯥꯟꯗꯩꯅ ꯎꯝ ꯍꯥꯎꯅꯤ
ꯍꯥꯎ
ꯑꯗꯨꯅꯦ ꯍꯌꯦꯡ ꯃꯐꯝ ꯃꯈꯥꯏꯗꯒꯤ ꯑꯦꯛꯖꯝ ꯍꯧꯁꯤꯀꯣ ꯍꯥꯏꯔꯤ ꯀꯩꯒꯤꯅꯣ
ꯑꯣ
ꯍꯣꯏꯒꯤ ꯄꯗꯤ ꯀꯦꯂꯒ꯭ꯔꯝꯗ ꯍꯥꯎꯅꯗ
ꯏꯁꯃꯣ ꯃꯈꯗꯤ
ꯎꯝ ꯆꯠ ꯑꯕꯔ ꯆꯂꯦ ꯎꯝ ꯑꯗꯣ ꯍꯧꯖꯤꯛꯇꯤ ꯅꯠꯇ꯭ꯔꯦ
ꯎꯝ ꯐꯣꯟ ꯑꯐ ꯄꯥꯏꯗꯕꯩꯩꯅ ꯅꯪꯒꯤꯗ
ꯍ ꯅꯐꯥꯕꯅꯦ ꯄꯥꯏꯖꯦ
ꯀ
ꯀꯥꯏꯒꯤ ꯄꯤꯊꯗ ꯀꯥꯏꯅ ꯍꯥꯎ ꯐꯣꯟꯅꯦ ꯄꯥꯏꯖꯦ ꯑꯗꯣ ꯇꯥꯗ꯭ꯔꯦ ꯅ ꯉꯥꯡꯉꯤꯗꯣ ꯑꯝꯇ
ꯆꯗꯅ
ꯑꯗꯨꯗꯤ ꯀꯩ ꯋꯥ ꯉꯥꯡꯗꯕ ꯌꯥꯔꯣꯏ
ꯇꯜ
ꯑ ꯋꯥ ꯉꯉ
ꯌꯥꯒꯣ
ꯑꯉꯋꯥꯏ ꯀꯩꯒꯤꯅꯣ
ꯑ ꯋꯥꯉ ꯇꯅꯅꯨꯡ ꯍꯥꯏ
ꯑꯩ ꯋꯥꯉꯥꯡꯁꯤꯗꯨꯅ ꯁꯥꯏꯗꯦ ꯇꯣ
ꯑꯉꯥꯎ ꯃꯤ ꯃꯥꯜ ꯁꯣ ꯑꯗꯨ ꯉꯉꯣ
ꯑꯩ ꯉ ꯉꯦ ꯅꯪꯅ ꯍꯥꯏꯗ꯭ꯔꯗꯤ ꯃꯤꯅ ꯍꯥꯏꯅꯤ ꯑꯗ ꯑꯩ ꯋꯥ ꯉꯥꯡꯉꯣꯏ ꯃꯤ ꯍꯥꯏꯗꯤ ꯑꯩ ꯑꯩꯅ ꯑꯩ ꯑꯉꯥꯎꯕꯅꯦ ꯍꯥꯏꯅꯤꯗꯨꯅ ꯋꯥ ꯉꯥꯡꯉꯣꯏ ꯎꯝ ꯑꯅꯤꯁꯨꯏꯌꯦ ꯅꯠꯇꯦ ꯑꯩꯗꯤ ꯍꯥꯏꯅꯦ ꯆꯦꯂꯣꯏ ꯑꫭꯟꯗꯦ ꯈꯟꯗꯦꯗ ꯀꯩꯒꯤꯅꫭꯗ ꯈꯜꯂꯨꯗ ꯀꯧꯒꯤꯅꫭ
ꯈꯜꯂꯣ
ꯀꯩꯒꯤ ꯈꯟꯗꫭꯅꫭ ꯑꯩ ꯀꯩꯗꯧꯍꯥꯏꯅꯣ
ꯑꯣꯏ ꯍꯜꯂꯣ
ꯀꯩꯒꯤ ꯇꯨꯅꯤꯡꯉꯕꫭ
ꯎꯝ ꯑꯩ ꯊꯦꯡ ꯊꯦꯡ ꯇꯨꯝꯅꯤꯡꯉꯛꯄ ꯑꯗꯨꯒꯤꯅꯤ ꯍꯥꯟꯅꯗꯤ ꯊꯦꯡꯉ ꯊꯦꯡꯉ ꯃꯤꯠ ꯁꯤꯡꯉꯛ ꯄꯗ ꯑꯩ ꯁꯨꯄꫪ ꯄꯋꯥꫪ ꯑꯣꯏꯔꯝꯃꯦ ꯑꯗꯣ ꯑꯩ ꯁꯨꯄꫪ ꯄꯋꯥꫪ ꯃꯥꯡꯈ꯭ꯔꯦ ꯌꯥꯕꯅꯦ ꯌꯥꯗꯦ ꯃꯥꯡꯈ꯭ꯔꯦ ꯑꯗꯨꯗꯤ ꯇꯨꯝꯊꫭꯛꯑꫭ ꯏꯅꯥꯎ ꯇꯨꯝꯃꯁꯨ ꯆꯥꯛ ꯆꯥꯖꯦ ꯍꯥꯏꯔꯛꯑꯅꯤ ꯆꯥꯛꯇꯤ ꯇꯨꯝꯅ ꯇꯨꯝꯅ ꯆꯥꯔꯁꯨ ꯌꯥꯕꯅꯦ ꯌꯥꯗꯦ ꯌꯥꯕꯅꯤꯗ ꯌꯥꯗꯤꯌꯦ
ꯑꯩ ꯇꯨꯟ ꯇꯨꯟ ꯆꯠꯄ ꯍꯩꯖꯨ ꯍꯩꯇꯅ ꯑꯩ ꯇꯨꯝ ꯇꯨꯝ ꯆꯦꯟꯕ ꯍꯩ ꯍꯥꯏꯔꯣ ꯀꯃꯥꯏꯅ ꯀꯌꯥꯝ ꯌꯥꯡ ꯆꯦꯟꯒꯦ ꯑꯩ
ꯑꯩꯅ ꯋꯥꯔꯤ ꯂꯤꯗꯨꯗꯤ
ꯅꯪꯅ ꯋꯥꯔꯤ ꯂꯤ ꯁꯨ ꯂꯤꯗꯅ ꯑꯗꯨ ꯅꯪꯅ ꯆꯦꯜꯂꯤꯅꯤ ꯑꯩ ꯆꯦꯟꯗꯦ ꯇꯟꯅꯕ ꯅꯪꯍꯧꯕꯤ ꯌꯥꯝ ꯀꯟ ꯆꯦꯜꯂꯤꯅꯦ ꯇꯝꯅꯕ ꯅꯪ ꯍꯧꯗꯕ ꯅꯠꯇꯕ ꯇꯥꯟꯅꯕ ꯅꯪꯍꯧꯗꯕ ꯎꯝ ꯇꯝꯅꯕ ꯀꯔꯤꯒꯤꯅꯣ ꯇꯝꯅꯔꯤꯗꯣ ꯌꯥꯝ ꯀꯟꯅ ꯆꯦꯕꯒꯤ ꯌꯥ ꯌꯥꯡꯅ ꯅꯠꯇꯕ ꯀꯟꯅ ꯆꯦꯜꯂꯗꯤ ꯈꫭꯡ ꯏ ꯊꯣꯛꯑꯣꯏꯗ꯭ꯔꯣ ꯑꯗꫭ ꯊꯣꯛꯑꯁꯨ ꯑꯗꯨꯝ ꯆꯜꯂꯤ ꯀꯩꯒꯤꯅꯣ ꯍꯥꯏꯁ ꯁꯥꯊꯤꯕꯒꯤ ꯑꯩ ꯁꯥꯁꯨ ꯁꯥꯊꯤꯗꯅ ꯁꯥꯊꯤꯗꯤ ꯑꯩ ꯊꯤꯗꯦ
ꯁꯥꯊꯤꯔꯤꯗꯨꯗꯤ
ꯀꯩꯒꯤ ꯅꯣ ꯁꯥꯊꯤꯔꯤꯁꯦ ꯀꯩ ꯍꯥꯏꯅꫭ ꯇꯥꯗꯦ ꯍꯤꯗ ꯐꯣꯇꯣꯀꯥꯞꯄꯒꯤ ꯍꯤꯗꯥ ꯍꯤꯗ ꯍꯤ ꯍꫭꯟꯅꯕ ꯍꯤꯗꫭ ꯑꯗꯨꯗ ꯐꯣꯇꯣ ꯀꯥꯞꯄꯒꯤꯅꯦ ꯑꯩꯁꯨ ꯁꯥꯊꯤꯗꯅ ꯁꯥꯊꯤꯔꯦ ꯑꯩ ꯁꯥꯊꯤꯗꯦ ꯀꯤ ꯑꯗꯨ ꯑꯩ ꯀꯩꯒꯤꯅꯣ ꯀꯤꯔꯤ ꯑꯩ ꯁꯥꯁꯨ ꯁꯥꯊꯤꯗꯦ ꯅꯪ ꯀꯤꯔꯤ ꯈꯨꯝꯃꯨꯅꯦ ꯑꯩ ꯀꯤꯔꯛꯄꯒꯤ ꯀꯩꯒꯤꯅꫭ ꯅꯪ ꯀꯤꯔꯛꯏꯗꫭ ꯁꯥꯊꯤꯌꯦ ꯏꯅꯥꯎꯗꫭ ꯁꯥꯊꯤꯃꯦ ꯑꯩ ꯁꯥꯊꯤꯗꯤꯌꯦ
ꯁꯥꯊꯤꯔꯤꯗꯨꯗꯤ
ꯁꯥꯊꯤꯁꯨ ꯁꯥꯊꯤꯗꯅ ꯁꯥꯊꯤꯌꯦ ꯌꯥꯝ ꯀꯜꯂꯦ ꯑꯩ ꯁꯣꯜꯂꯦ ꯏꯁꯣꯟ ꯁꯣꯜꯂꯦ ꯑꯩꯗꯤ ꯑꯃ ꯃꯣꯏꯒꯤ ꯇ꯭ꯔꯦꯅꯤꯡꯒꯤꯗ ꯑꯃ ꯊꯦꯡꯗꯣ ꯈꯪꯕ꯭ꯔ ꯀꯩꯅꯣ ꯍꯥꯏ
ꯑ ꯃꯤꯒ
ꯈꯨꯗꯤꯡꯃꯛꯇ ꯂꯣꯏꯅ ꯃꯆꯤꯟꯠ ꯃꯆ ꯂꯩ ꯇꯧꯕꯗꯣ ꯎ ꯑꯗꯨꯒꯤꯗꯨꯗ ꯑꯃ ꯇ꯭ꯔꯦꯅꯤꯡ ꯄꯥꯏꯕꯒꯤ ꯇ꯭ꯔꯦꯅꯤꯡꯒꯤꯗ ꯑꯃ ꯌꯥꯎꯕꯗꯣ ꯈꯪꯕ꯭ꯔ ꯐꯔ ꯇ꯭ꯔꯦꯅꯤꯡꯗ ꯀꯥꯏ ꯑꯗꯨꯒꯤ ꯇ꯭ꯔꯦꯅꯤꯡꯒꯤ ꯑꯃ ꯃꯦꯞꯇ ꯂꯩꯕꯗꯨꯗ ꯑꯗꯨꯒꯤ ꯂꯩꯕꯗꯣ ꯎꯝ ꯔꯥꯎꯟ ꯔꯥꯎꯟ ꯂꯥꯏꯕ ꯇ ꯔ ꯑꯗꯨꯒꯤ ꯑꯦꯁꯇ ꯑꯃ ꯄꯥꯏꯕꯒꯤꯗꯣ
ꯋꯥꯡꯅ ꯄꯥꯏꯕꯒꯤ ꯇꯝꯕꯗꯣ
ꯎꯝ ꯍꯦ ꯑꯗꯨꯒꯤ ꯑꯃꯗꯤ ꯂꯩꯕꯅꯤ ꯑꯩꯅꯧ ꯊꯦꯡꯅ ꯊꯦꯡꯅꯔꯦ ꯇꯧꯗꯦ ꯇꯧꯔꯦꯕꯀꯣ ꯎꯅꯟ ꯇꯧꯗ꯭ꯔꯣ ꯑꯗꯩ ꯊꯥꯡꯉꯦ ꯄꯠ ꯑꯗꯨꯗꯤ ꯈꯪꯕ ꯍꯥꯡꯉꯦꯄꯗꯣ ꯑꯩ ꯆꯪꯉ ꯆꯪꯉꯕꯅꯦ ꯑꯗꯣ ꯈꯪꯗꯦ ꯑꯗꯨꯗꯅ ꯍꯝꯇꯔꯁꯨ ꯂꯣꯏꯔꯡꯕꯗꯣ
ꯑꯗꯨꯗꯨꯒ ꯃꯣꯏꯒꯤ ꯚꯜꯆꯔ ꯃꯃꯨ ꯆꯦ ꯑꯃꯒꯤ ꯃꯅꯥꯛꯇ ꯑꯦꯞꯁ ꯅ ꯑꯃꯒ
ꯎꯝꯉ ꯍꯂꯣ ꯒ꯭ꯔꯥꯝꯒꯤ ꯑꯣꯏꯅ ꯊꯣꯛꯂꯛꯄꯗꯣ ꯎꯝ ꯑꯗꯨꯗꯨꯗꯤ ꯊꯥꯏꯗꯨꯅ ꯑꯗꯨ ꯄꯩ ꯋꯥꯕ ꯑꯗꯨ ꯈꯪꯉꯦ ꯀ ꯈꯪꯗ ꯈꯪ
ꯍꯜꯂ
ꯀ ꯅꯪ ꯉꯥꯡꯅꯧꯔ ꯆꯠꯦ ꯈꯪꯗ ꯑꯣꯏꯗꯣꯏꯅꯦ ꯎꯪ ꯍꯥꯏꯗꯩꯅꯦ ꯑꯗꯨ ꯀꯣꯟꯅ ꯑꯃꯨꯛ ꯈꯪꯉꯦ ꯑꯗꯨ ꯅꯪ ꯈꯪꯁꯤ ꯂꯩꯔꯦꯗꯣ ꯎꯝ ꯑꯩ ꯈꯪꯖꯅꯈꯤꯅꯦ ꯅꯪ ꯋꯥꯔꯤ ꯋꯥ ꯌꯥꯝ ꯉꯥꯡꯅꯕ ꯅꯪꯅ ꯀ ꯑꯩ ꯋꯥ ꯉꯥꯡꯅ ꯂꯩꯔꯤꯦ ꯏꯟꯅ ꯇꯒ ꯐ ꯅꯪꯉ ꯇꯣꯝ ꯐꯒꯅꯤꯒꯅꯣ ꯅꯪ ꯅꯥꯇꯣꯟꯗ ꯁꯦꯒꯥꯏꯔꯒ ꯍꯂꯣ ꯅꯥꯇꯣꯟ ꯐꯂꯅꯤꯒ ꯅꯪ ꯀꯗꯔ ꯈꯪꯗꯥꯏꯅ ꯍꯗꯦꯟꯅ ꯉ ꯁꯥꯏꯗ ꯆꯤꯔꯦ
ꯅ ꯊꯗꯒꯅꯤꯇ ꯊꯕꯗ
ꯑꯗꯨ ꯊꯂꯑꯒ ꯎꯝ ꯕꯦꯔꯥ ꯀ ꯍꯥꯏꯕ ꯎꯝ
ꯑꯗꯨ ꯀꯗꯅ ꯑꯩꯉꯣꯟꯗ ꯐꯗꯝꯃꯤ ꯂꯝꯕ
ꯎ ꯀ ꯀꯗ ꯀꯥꯟꯅꯥꯌꯦ ꯑꯩꯁꯨ ꯈꯪꯗꯦ ꯀꯥꯟꯗꯦ ꯀꯥꯟꯅꯩ
ꯀꯗ ꯇꯔ ꯀꯗꯔ ꯑꯣꯏꯗ
ꯀꯔꯤ ꯀꯔꯤ ꯃ ꯀꯅꯥ ꯀꯅꯥ ꯀꯅꯥꯥꯏ ꯃꯝꯀꯅ
ꯈꯪꯗꯗꯤ
ꯀꯩꯒꯤꯅꯣ ꯀ ꯀꯥꯟꯅꯕ ꯈꯪꯗ꯭ꯔꯦꯅꯣ
ꯊꯝꯅꯤꯡꯉꯛꯄꯒꯤ
ꯄꯨꯝꯅꯤꯡ ꯉꯛꯄꯒꯤ
ꯎꯝ ꯑꯗꯨꯗꯤ ꯊꯝꯃꯣ
ꯎꯝ
ꯄꯅ ꯊ